ꯍꯂꯣ
ꯍꯜꯂꯣ
ꯇꯨꯝꯔꯥꯕꯣ
ꯇꯨꯝꯗ꯭ꯔꯤꯗ
ꯀꯩꯗꯧꯔꯤꯒꯦ
ꯑꯗꯨꯝꯒꯤꯅ ꯑꯥ ꯑꯗꯨꯝ ꯂꯩꯔꯝꯕꯅꯦ
ꯆꯥꯛꯗꯤ ꯆꯥꯔꯕꯣ ꯆꯥꯛ ꯆꯥꯔꯕꯣ ꯀꯩ ꯍꯤꯟꯖꯥꯡ ꯆꯥꯒꯦ
ꯑꯥ ꯀꯩꯅꯣ ꯁꯧꯒ꯭ꯔꯤ ꯊꯣꯡꯕ ꯆꯥꯏ
ꯍꯥꯎꯅꯦ ꯁꯧꯒꯔ꯭ꯤ ꯊꯣꯡꯕ ꯆꯥꯛ ꯆꯥ ꯆꯥꯕ ꯅꯨꯡꯉꯥꯏꯕꯅꯤ
ꯎꯝ ꯕꯣꯜ ꯌꯦꯡꯉꯣꯏꯗꯔꯣ
ꯕꯣꯜ ꯌꯦꯡꯂꯣꯏꯗ ꯐꯣꯟꯗ ꯌꯦꯡꯕ ꯅꯨꯡꯉꯥꯏꯇꯦ
ꯀꯔꯝꯕ ꯑꯦꯁꯇ ꯌꯦꯡꯕ꯭ꯔꯥ
ꯎꯝ ꯑꯦꯞꯁꯇ ꯅꯠꯇꯦ ꯋꯦꯕꯁꯥꯏꯠ ꯑꯃ ꯂꯩꯗꯅ ꯄꯤꯛ ꯁ꯭ꯄꯣꯠ
ꯀꯔꯝ ꯍꯥ
ꯄꯤꯛꯁ ꯁꯏꯄ꯭ꯔꯣꯠ
ꯑꯗꯨ ꯑꯩꯉꯣꯟꯗ ꯂꯤꯡ ꯊꯥꯔꯛꯑꯣ
ꯑꯣ ꯊꯥꯔꯛꯀꯦ ꯆꯪꯕ ꯌꯥꯗ꯭ꯔꯗꯤ ꯈꯪꯗꯦꯀꯣ ꯆꯪ ꯃꯔꯛ ꯃꯔꯛꯇ ꯌꯥꯗꯕꯅꯦꯕ
ꯑꯣ
ꯇꯤꯚꯤꯗ ꯑꯣꯏꯅ ꯌꯦꯡꯉꯣ
ꯀꯥꯏ ꯇꯤꯕꯤꯗ ꯌꯦꯡꯒꯦꯔꯥ
ꯐꯣꯟꯗꯗꯤ ꯄꯤꯛꯃꯟꯕꯒꯤ ꯌꯦꯡꯕ ꯅꯨꯡꯉꯥꯏꯇꯕ ꯃꯤꯇꯩꯔꯣ
ꯥꯄꯥꯡ ꯄꯥꯡꯉꯟ
ꯑꯥ
ꯃꯤꯇꯩ ꯄꯥꯡꯉꯟꯔꯣ
ꯍꯨꯝ
ꯑꯁꯦꯡꯕ
ꯌꯥ
ꯅꯪꯖꯨ ꯑꯥꯔꯖꯦꯟꯇꯤꯅꯥꯒꯤ ꯐꯦꯟꯔꯣ
ꯃꯥꯅꯦ
ꯁꯤ ꯏꯪꯂꯦꯟꯒ ꯑꯥꯔꯖꯦꯟꯇꯤꯅꯥ ꯏꯪꯂꯦꯟ ꯑꯥꯔꯖꯦꯟꯇꯤꯅꯥꯗꯤ ꯄꯥꯝꯗꯦꯗ
ꯈꯪꯗꯦꯗ ꯀꯅꯥꯅ ꯉꯝꯗꯣꯏꯖꯥꯠꯅꯣ ꯉꯔꯥꯡꯁꯨ ꯐ꯭ꯔꯥꯟꯁꯀ
ꯀꯩꯅꯣꯁꯦ ꯑꯩꯁꯦ ꯐ꯭ꯔꯥꯟꯁ ꯈꯣꯏꯗꯣ ꯌꯥꯝ ꯀꯩꯅꯣ ꯃꯤꯅꯗꯤ ꯍꯥꯏꯕ ꯀꯥꯟꯗ ꯐ꯭ꯔꯥꯟꯈꯣꯏꯗꯣ ꯕꯣꯜ ꯌꯥꯝ ꯍꯩꯌꯦ ꯍꯥꯏꯕ ꯁꯄꯦꯟꯅ ꯏꯔꯥꯏ ꯂꯥꯏꯅ ꯀꯥꯈꯤꯕꯗꯨ ꯎꯗ꯭ꯔꯥ
ꯏꯁꯄꯦꯟꯁꯨ ꯍꯩꯌꯦꯍꯦ
ꯍꯣꯏ ꯍꯩꯌꯦ ꯑꯩꯅ ꯍꯥꯏꯕꯗꯤ ꯐ꯭ꯔꯥꯟꯁꯅ ꯑꯗꯨꯝ ꯃꯃꯤꯡ ꯆꯠꯂꯒ ꯂꯩꯕꯅꯤꯅ ꯀꯣ ꯈꯟꯕ ꯑꯗꯨꯒ ꯑꯗꯨ ꯈꯟꯕꯅ ꯑꯃꯥ ꯇꯧꯊꯣꯔꯛꯄꯅ ꯑꯃ
ꯁꯄꯦꯟꯁꯨ ꯁꯄꯦꯟꯒꯤ ꯄ꯭ꯂꯦꯌꯔꯁꯤꯡꯗꯤ ꯑꯉꯥꯡꯈꯛꯇꯅꯤꯅꯦ ꯑꯅꯧꯕ ꯈꯛꯇꯅꯦꯕ
ꯎꯝ
ꯏꯪꯂꯦꯟꯁꯨ ꯀꯟꯗꯤ ꯀꯟꯕꯅꯤꯍꯦ
ꯑꯩꯗꯤ ꯈꯪꯗ꯭ꯔꯦ ꯃꯣꯏ ꯁꯥꯟꯅꯕꯗꯣ ꯑꯗꯨꯒꯤꯅꯤꯅꯦ ꯕ꯭ꯂꯥꯏꯟꯅꯦ
ꯏꯪꯂꯦꯟ ꯑꯥꯔꯖꯦꯟꯇꯤꯅ ꯈꯔ ꯋꯥꯒꯅꯤ ꯃꯣꯏ
ꯑꯥꯔꯖꯦꯟꯇꯤꯅꯥꯕꯨ ꯅꯝꯊꯕ ꯀꯅꯥꯁꯨ ꯂꯣꯛꯂꯛꯄ ꯉꯝꯗꯕ꯭ꯔꯥ ꯈꯪꯗꯦꯕ
ꯑꯥꯔꯖꯦꯟꯇꯤꯅꯥꯁꯦ ꯑꯦꯛꯁꯇ꯭ꯔꯥ ꯇꯥꯏꯝ ꯇꯧꯔꯗꯤ ꯗꯥꯎ ꯌꯥꯏꯅꯦ
ꯑꯃꯔꯛ ꯅꯝꯊꯔꯗꯤ ꯐꯗꯧꯕ ꯀꯅꯥꯅꯁꯨ ꯅꯝꯊꯕ ꯉꯝꯗꯔꯦ ꯍꯥꯏꯕ ꯑꯥꯔꯖꯦꯟꯇꯤꯅꯥꯁꯦ
ꯑꯁ ꯑꯥꯔꯖꯦꯟꯇꯤꯅꯅ ꯃꯤꯁꯤ ꯌꯥꯎꯕꯒꯤ
ꯃꯦꯁꯤ ꯌꯥꯎꯔꯒ ꯀꯩꯗꯧꯔꯦ ꯑꯩꯅ ꯍꯥꯏꯕꯗꯤ ꯀꯅꯥꯁꯨ ꯉꯝꯗꯔꯦ ꯍꯥꯏꯕ
ꯈꯪꯗꯦ
ꯅꯣꯏ ꯀꯔꯤ ꯃꯊꯦꯟ ꯆꯥꯔꯒꯦ
ꯎꯝ
ꯍꯨꯝ
ꯃꯤꯇꯩꯂꯣꯟꯗ ꯉꯥꯡꯕ ꯍꯩꯗꯦꯅꯦ ꯄꯤꯔꯨꯛ ꯍꯥꯏꯕ꯭ꯔꯥ ꯀꯩꯅꯣ ꯈꯪꯕ꯭ꯔꯣ
ꯄꯤꯔꯨꯛ
ꯄꯦꯔꯨꯛ ꯍꯥꯏꯕ꯭ꯔꯥ ꯑꯁ ꯈꯪ ꯈꯠ ꯍꯩꯗꯦꯅꯦ ꯈꯪꯗꯦꯅꯦ
ꯍꯩꯌꯣꯅꯦ
ꯍꯩꯗꯕꯒꯩꯅꯦꯅꯦ
ꯍꯩꯌꯨꯅꯦ
ꯇꯝꯕꯤꯌꯣꯅꯦ
ꯇꯝꯕꯤꯒꯦꯅꯦ ꯍꯥꯏꯔꯣꯅꯦ
ꯍꯥꯏꯕ ꯍꯩꯇꯕꯒꯤꯅꯤꯅꯦ
ꯍꯥꯏꯌꯣꯅꯦ ꯑꯗꯨ
ꯎꯝ ꯄꯤꯔꯨꯛ ꯍꯥꯏꯕ꯭ꯔꯥ ꯄꯦꯔꯨꯛ ꯍꯥꯏꯕ꯭ꯔꯥ ꯀꯔꯤꯔꯥ
ꯀꯥꯏꯗ ꯍꯧꯕꯅꯣ
ꯂꯧꯗ ꯍꯧꯕꯗꯣ
ꯍꯥ ꯄꯤꯔꯨꯛ
ꯄꯤꯔꯨꯞ ꯍꯥꯏꯕ ꯎꯝ
ꯑ ꯄꯤꯔꯨꯛ
ꯄꯤꯔꯨꯞ ꯍꯥꯏꯕ꯭ꯔꯥ
ꯎꯝ
ꯑꯗꯨꯒ ꯑꯂꯨ ꯏꯔꯣꯟ ꯏꯔꯣꯟꯕ ꯇꯧꯕ
ꯎꯝ ꯍꯥꯎꯔꯕꯣ
ꯍꯥꯎ ꯍꯥ ꯈꯪꯗꯦꯗ ꯃꯦꯗꯤꯌꯝ
ꯎꯝ
ꯀꯥꯡꯁꯣꯏ ꯑꯦ ꯁꯧꯒ꯭ꯔꯤ ꯈꯛꯇꯔꯣ ꯅꯪ ꯅꯣꯏ ꯆꯥꯕ
ꯍꯥ
ꯁꯨꯒ꯭ꯔꯤ ꯆꯥꯏ ꯍꯥꯏꯗ
ꯁꯧꯒ꯭ꯔꯤ ꯆꯥꯏ ꯁꯨꯒ꯭ꯔꯤ ꯅꯠꯇꯦ ꯁꯧꯒ꯭ꯔꯤ ꯑ ꯁꯧꯒ꯭ꯔꯤ ꯑꯃꯅꯦ ꯑꯗꯨꯒ ꯀꯣꯕꯤ ꯃꯁꯣꯏꯒ ꯍꯋꯥꯏꯁꯥꯒ ꯀꯥꯡꯉꯧꯃꯒ
ꯑꯁ ꯃꯊꯦꯜ ꯌꯥꯃꯤꯍꯦ ꯌꯥꯝ ꯆꯥꯕ꯭ꯔꯣ
ꯑꯝ ꯆꯥꯗꯦꯗ
ꯍꯥꯎꯇꯦ
ꯍꯥꯎꯋꯦ ꯑꯗꯤ ꯆꯥꯛ ꯆꯥꯗ꯭ꯔꯤꯉꯩ ꯃꯃꯥꯡꯗ ꯃꯦꯒꯤꯗꯣ ꯍꯧꯔꯒ ꯆꯥꯔꯕ ꯑꯗꯨꯒꯤ ꯆꯥꯛ ꯌꯥꯝ ꯆꯥꯕ ꯌꯥꯗ꯭ꯔꯣ
ꯃꯤꯒꯤ ꯆꯥꯛ ꯃꯤꯒꯤ ꯍꯥꯎꯕ꯭ꯔꯅꯦ
ꯎꯝ
ꯑꯁꯦꯡꯕ ꯃꯦꯒꯤꯗꯨ ꯑꯁꯦꯡꯕ ꯃꯦꯒꯤꯗꯨꯔꯣ
ꯀꯩꯅꯣ ꯑꯁꯦꯡꯕ ꯃꯦꯒꯤꯁꯦ
ꯑꯩꯗꯤ ꯅ ꯑꯩꯗꯤ ꯑꯣꯔꯤꯖꯤꯅꯦꯜ ꯑꯣ ꯑꯣꯔꯤꯖꯤꯅꯦꯜ ꯑꯃ ꯂꯩꯗꯅ
ꯀꯔꯝꯕꯅꯣ
ꯃꯦꯒꯤ ꯍꯥꯏꯕꯨ ꯔꯝꯄꯥꯝ ꯏꯁꯄꯥꯏꯁꯤ ꯅꯨꯗꯜ ꯑꯗꯨꯝ ꯂꯩꯗꯅ
ꯑꯥ ꯍꯥ ꯑꯗꯨ ꯑꯃꯅꯦ
ꯂꯤꯡ ꯊꯥꯕꯤꯔꯛꯎꯀꯣ
ꯍꯥꯥ
ꯗꯤꯡ ꯊꯥꯕꯤꯔꯛꯑꯣ ꯍꯥꯏꯕ
ꯊꯥꯔꯛꯀꯦ ꯍꯧ ꯍꯧꯖꯤꯛ ꯊꯥꯔꯛꯑꯣ ꯍꯥꯏꯕ꯭ꯔꯣ
ꯑꯗꯨꯝ ꯊꯥꯔꯛꯑꯣ
ꯎꯝ ꯄꯥꯏꯌꯣꯀꯣ ꯑꯗꯨꯗꯤ
ꯌꯥ
ꯂꯥꯛꯄꯔꯥ ꯌꯦꯡꯉꯣ
ꯂꯥꯛꯂꯦ
ꯇꯔꯥꯏ ꯇꯧꯑꯣ ꯑꯗꯣ ꯃꯔꯛ ꯃꯔꯛꯇ ꯆꯪꯕ ꯌꯥꯗꯕꯅꯦꯕ
ꯑꯁ ꯉꯔꯥꯡ ꯅꯪꯕꯨꯀꯣ ꯆꯪꯕ ꯌꯥꯗꯕꯅꯦꯀꯣ ꯑꯗꯨꯒ ꯑꯁꯤꯅ ꯀꯔꯝꯃꯥꯏꯟ ꯇꯧꯗꯣꯏꯕ
ꯍꯥꯥ
ꯑꯗꯨ ꯑꯗꯨ ꯃꯥꯏ ꯃꯇꯝ ꯌꯧꯔꯛꯄ ꯑꯗꯨꯝ ꯌꯦꯡꯕ ꯌꯥꯔꯦ
ꯎꯝ
ꯑꯣ
ꯆꯪꯉꯦꯗꯅ ꯑꯗꯨ ꯂꯤꯡ ꯆꯪꯉꯗꯤ ꯃꯈꯥ ꯃꯈꯥꯗ ꯏꯪꯂꯟ ꯑꯔ ꯏꯪꯂꯦꯟ ꯑꯔꯖꯦ ꯑꯔꯖꯦ ꯏꯪꯂꯦꯟ ꯑꯔꯖꯦꯟꯇꯤꯅꯥ ꯊꯥꯕ ꯑꯃ ꯂꯩꯒꯅꯤ
ꯂꯩꯌꯦ ꯑꯥ
ꯑꯗꯨ ꯑꯗꯨꯗ ꯑꯣꯏꯅ ꯆꯪꯉꯣ
ꯑꯗꯨꯝ ꯆꯥꯡꯉ ꯌꯦꯡꯕ ꯌꯥꯔꯦ
ꯎꯝ
ꯀ꯭ꯋꯦꯂꯥ
ꯉꯁꯤ ꯅꯨꯡꯊꯤꯟꯗꯤ ꯀꯩ ꯒꯩ ꯊꯕꯛ ꯇꯧꯕꯤꯔꯦ
ꯆꯪꯕ ꯌꯥꯕ꯭ꯔꯥ ꯌꯦꯡꯉꯣ
ꯑꯁꯤ ꯃꯣꯏꯒꯤ ꯃꯇꯝ ꯆꯥꯗ꯭ꯔꯤꯕ ꯑꯣꯏꯗꯤ ꯆꯪꯕ ꯌꯥꯔꯝꯈꯤꯔꯣꯏꯗ
ꯑꯣ ꯃꯦꯠꯁ ꯍꯧꯗ꯭ꯔꯁꯨ ꯄꯨꯡ ꯋꯦꯕ ꯋꯦꯕꯁꯥꯏꯠꯗꯣ ꯆꯪꯕ ꯌꯥꯕ꯭ꯔꯥ ꯌꯦꯡꯉꯣ ꯍꯥꯏꯕ
ꯀꯥꯏ ꯆꯪꯗꯣꯅꯣ
ꯑꯩ ꯋꯥꯆꯦꯞꯇꯥ ꯊꯥꯔꯛꯄꯗꯣ
ꯎꯝ
ꯑꯗꯨꯗ ꯆꯪꯉꯣ
ꯑꯗꯨꯗꯣ ꯃꯥ ꯑꯖꯦꯟꯇꯤ ꯢꯪꯂꯦꯟꯒ ꯑꯔꯖꯦꯟꯇꯤꯅꯥꯒꯤꯗ ꯅꯝꯃꯒ ꯀꯔꯤ ꯀꯔꯤꯅꯣ ꯁꯨ ꯊꯣꯛꯂꯛꯑꯦ
ꯑꯣ ꯃꯦꯁ ꯃꯇꯝ ꯌꯧꯔꯗꯤ ꯊꯣꯛ ꯊꯣꯛꯀꯅꯦꯕ ꯍꯧꯖꯤꯛ ꯍꯩ ꯍꯧꯖꯤꯛꯇꯤ ꯊꯣꯛꯇꯦꯅ ꯍꯣꯔꯦꯟ ꯇꯨꯌꯦꯜꯞ ꯊꯔꯇꯤ ꯇꯥꯔꯀꯥꯟꯗ ꯑꯃꯨꯛ ꯆꯪꯉꯣ
ꯌꯦꯡꯉꯣꯏꯗꯔꯥ ꯎꯝ
ꯑꯥ ꯋꯦꯕꯁꯥꯏꯠꯇ ꯆꯪꯕ ꯌꯥꯕ꯭ꯔꯣ
ꯎꯝ
ꯌꯥꯏ ꯌꯥꯔꯦ
ꯇꯥꯕꯔꯥ
ꯎꯝ ꯇꯥꯏꯌꯦ
ꯕꯣꯜ ꯌꯦꯡꯉꯣꯏꯗ꯭ꯔꯥꯕ
ꯈꯪꯗꯦꯅꯦ
ꯌꯦꯡ ꯆꯦꯔꯥ ꯐꯣꯟꯗꯨꯗꯤ ꯌꯦꯡꯕ ꯅꯨꯡꯉꯥꯏꯇꯕꯀꯣ ꯄꯤꯛ ꯃꯟꯕꯒꯤ
ꯅꯨꯡꯉꯥꯏꯔꯅꯤ ꯗꯨꯝ
ꯏꯝꯐꯥꯜꯗ ꯂꯣ ꯏꯝꯐꯥꯜꯗ ꯂꯩꯕ꯭ꯔꯣ
ꯍꯥꯥ
ꯀꯥꯏ ꯂꯩꯒꯦ ꯏꯝꯐꯥꯜꯗꯔꯣ
ꯇꯝꯄꯥꯛꯇ ꯂꯩꯌꯦ
ꯎꯝ ꯇꯝꯄꯥꯛꯇ ꯂꯩꯕ ꯅꯨꯡꯉꯥꯏꯕ꯭ꯔꯣ
ꯍꯥ